ꯍꯣꯏ ꯍꯣꯏ ꯍꯣꯏ ꯉꯁꯥꯏꯒꯤꯗꯨ ꯀꯥꯎꯟ ꯇꯧ ꯉꯁꯥꯒꯤꯗꯨ ꯀꯥꯎꯟ ꯇꯧꯈ꯭ꯔꯦ ꯑꯦ ꯃꯄꯥꯟꯗ ꯊꯣꯛꯂꯛꯏꯔꯣ ꯀꯥꯏ ꯂꯩꯔꯤꯒꯦ
ꯃꯄꯥꯟꯗ ꯂꯩ ꯉꯁꯥꯏ ꯏꯕꯥꯅꯤ ꯇꯧꯕ ꯌꯥꯗꯕꯗꯨꯔꯣ
ꯍꯣꯏ
ꯅꯪ ꯃꯨꯠꯊꯠꯇ꯭ꯔꯣ
ꯃꯨ ꯃꯨꯠ ꯃꯨꯊꯠꯂꯦ ꯑꯗꯨ ꯑꯣꯏꯁꯨ ꯆꯠꯈ꯭ꯔꯦ ꯌꯥꯗꯦꯗ
ꯆꯠꯈ꯭ꯔꯁꯅꯨꯗ ꯅꯠꯇ꯭ꯔꯣ
ꯗꯔꯀꯥꯔ ꯑꯣꯏꯗꯦꯗ ꯎꯍꯨꯝ ꯊꯥꯏꯅ ꯊꯣꯡꯕ ꯍꯧꯈꯤꯔꯣꯏꯗ꯭ꯔꯣ
ꯆꯥꯛ ꯊꯥꯡꯒꯠꯂꯦ ꯑꯗꯨꯒ ꯍꯧꯖꯤꯛ ꯀꯩꯅꯣꯅꯦ ꯆꯥꯛꯇꯣ ꯆꯥꯝꯒꯦꯕ
ꯎꯝ ꯆꯦꯡꯗꯣ
ꯏꯁꯤꯡꯗꯣ ꯁꯧꯔꯦ ꯎꯝ ꯆꯦꯡ ꯆꯦꯡꯗꯣ ꯆꯦꯡ ꯆꯦꯡ ꯆꯦꯡ
ꯎꯝ ꯌꯦꯟꯁꯥꯡꯗꯤ ꯀꯩꯥꯢꯟꯖꯥꯡ ꯊꯣꯡꯗꯣꯢꯕ
ꯏꯟꯁꯥꯡꯗꯤ ꯍꯋꯥꯏ ꯃꯪꯒꯟ ꯉꯁꯥꯏ ꯇꯤꯡꯉꯒ ꯊꯝꯃꯦ ꯑꯗꯣ ꯈꯪꯗꯦ ꯀꯔꯤ ꯊꯣꯡꯁꯤꯔ
ꯑꯁ ꯅꯣꯏꯒꯤ ꯂꯝ ꯂꯣꯝꯕꯗꯣ ꯌꯥꯝ ꯍꯥꯎꯅꯤꯅꯦ
ꯂꯥꯛꯑꯣ ꯂꯧꯕ ꯂꯥꯛꯑꯣ
ꯑꯁ ꯑꯗꯨ ꯂꯧꯕ ꯈꯤꯇꯪ ꯂꯥꯛꯀꯗꯣꯏꯕ
ꯂꯧꯕ ꯂꯥꯛꯀꯗꯕꯅꯤꯅꯦ ꯀꯔꯤꯅꯣ ꯈꯪꯗꯦ
ꯈꯔ ꯅꯥꯛꯑꯗꯤ ꯐꯩꯌꯦ
ꯑꯗꯨꯅꯦ ꯌꯥꯝ ꯂꯥꯞꯃꯟꯕꯒꯤꯀꯣ ꯅꯛꯑꯗꯤ ꯃꯣꯔꯣꯛ ꯀꯨꯝꯕ ꯂꯐꯣꯏꯒꯨꯝꯕ ꯁꯤꯡꯒꯨꯝꯕ ꯂꯣꯕꯒꯨꯝꯕ ꯂꯩꯔꯁꯨ ꯁꯦ ꯂꯧꯕ ꯂꯥꯛꯑꯣ ꯆꯥꯅꯤꯡꯉꯥꯏ ꯈꯤꯇꯪ ꯑꯗꯨꯝ ꯍꯥꯏꯔꯁꯨ ꯌꯥꯏꯗꯅ
ꯈꯔ ꯈꯔ ꯅꯥꯛꯑꯗꯤ ꯑꯩꯈꯣꯏꯁꯨ ꯐꯠ ꯐ ꯑꯗꯨꯝ ꯂꯥꯛꯄ ꯌꯥꯏꯗꯅ
ꯑꯝ ꯍꯣꯏ ꯑꯩ ꯑꯩꯈꯣꯏ ꯌꯨꯝꯒꯤ ꯃꯅꯥꯛ ꯇꯒ ꯅꯪ ꯂꯩꯔꯗꯤ ꯑꯂ ꯑꯩꯗꯤ ꯅꯨꯡꯇꯤꯒꯤ ꯅꯪ ꯀꯧꯗꯣꯏꯅꯦ ꯁꯛ ꯆꯥꯕ ꯂꯥꯛꯑꯣ ꯀꯥꯏ
ꯏꯁ ꯋꯥꯔꯤꯗꯤ ꯑꯗꯨ ꯑꯗꯨ ꯅꯠꯇꯕ
ꯎꯝ ꯂꯩꯗꯅ ꯑꯗꯨ ꯑꯣꯏꯔꯁꯨ
ꯑꯗꯨ ꯑꯣꯏꯔꯁꯨ ꯍꯥꯏꯌꯦ ꯃꯤꯗꯤ ꯅꯨꯡꯇꯤꯒꯤ ꯆꯠꯂꯤꯗꯣ ꯎꯗ꯭ꯔꯣ
ꯀꯅꯥ
ꯅꯣꯏ ꯈꯨꯟꯒꯤ ꯅꯨꯄꯥꯖꯨ ꯑꯗꯨꯅꯦ ꯍꯥꯏꯁꯤ ꯅꯛꯑꯒꯁꯨ ꯅꯪꯗꯤ ꯑꯗꯨꯃꯥꯏꯅ ꯍꯥꯏꯔꯛꯀꯗꯧ ꯃꯥꯜꯂꯦꯕ ꯑꯦ ꯇꯣꯏ ꯇꯣꯏꯃꯜꯂꯦ ꯂꯥꯛꯑꯅꯣ ꯏꯀꯥꯏꯔꯦ ꯀꯥꯏ ꯍꯥꯏꯔ ꯍꯥꯏꯔꯛꯀꯅꯤ ꯅꯪꯗꯤ ꯈꯪꯉꯦꯗ
ꯑꯗꯨ ꯈꯔꯗꯤ ꯍꯥꯏꯕ ꯇꯥꯕꯅꯤ ꯀꯩꯅꯣ ꯈꯔ ꯈꯔꯗꯤ ꯇꯣꯏꯃꯜꯂꯗꯤ ꯃꯤ ꯃꯤꯌꯥꯝꯁꯨ ꯃꯤꯠ ꯅꯥꯏꯗꯅ ꯌꯦꯡꯕ ꯃꯇꯝꯗ ꯃꯤ ꯅꯥꯏꯌꯦ ꯅꯣꯏꯒꯤ ꯗꯣ ꯍꯥꯏꯔꯛꯑꯗꯤ ꯂꯣꯏꯔꯦ ꯃꯥꯏꯁꯦ ꯊꯝꯐꯝ ꯂꯩꯔꯔꯣꯏꯕ
ꯃꯤꯗꯤ ꯅꯨꯡꯇꯤꯒꯤ ꯆꯠꯂꯤꯗꯣ ꯈꯪꯗ꯭ꯔꯣ
ꯎꯝ ꯃꯣꯏꯒꯤꯅ ꯇꯣꯡꯉꯥꯜꯂꯤꯗꯅ
ꯇꯨꯡꯉꯥꯟꯖꯔꯁꯨ ꯆꯞ ꯃꯥꯟꯅꯩ
ꯎꯝ ꯑꯦ ꯑꯩ ꯍꯥꯏ ꯋꯥ ꯍꯥꯏꯒꯦꯕ
ꯎꯝ
ꯎꯝ ꯅꯣꯏ ꯈꯨꯟꯗ ꯑꯩ ꯑꯗꯨꯝ ꯂꯩꯔꯦ ꯍꯥꯏꯔꯤꯁꯤꯅꯦꯀꯣ ꯑꯗꯨꯒ ꯏꯕꯥꯅꯤ ꯑꯗꯨꯝ ꯈꯪꯅꯔꯦ ꯍꯥꯏꯔꯤꯁꯤꯅꯦ ꯑꯗꯣ ꯅꯪ ꯑꯩꯒꯤ ꯌꯨꯝꯗ ꯅꯨꯡꯇꯤꯒꯤ ꯂꯥꯛꯄ
ꯂꯥꯛꯀꯅꯤ ꯀꯩꯅꯣ
ꯏꯁ
ꯅꯛꯑꯗꯤ ꯂꯥꯛꯀꯗꯣꯏꯅꯤ ꯀꯩꯅꯣ ꯑꯦ ꯀꯩꯗꯧꯕꯩ ꯂꯥꯛꯑꯣꯏꯗꯣꯏꯅꯣ
ꯃꯥꯟꯗꯕ ꯑꯩꯗꯤ ꯇꯥꯟꯒꯅꯤ ꯅꯪꯗꯣ
ꯂꯥꯛꯀꯅꯤ ꯑꯩ
ꯅꯨꯡꯇꯤꯒꯤ ꯂꯥꯛꯀꯅꯨ ꯃꯤ ꯃꯃꯥꯡꯗ ꯐꯖꯗꯦ ꯑꯩꯗꯤ ꯍꯥꯏ ꯗꯨꯢꯏꯦ ꯅꯪꯉꯣꯡꯗ
ꯑꯗꯨ ꯑꯣꯏ
ꯑꯗꯨ ꯃꯇꯝꯗ ꯅꯪꯅ ꯁꯥꯎꯔꯛꯀꯗꯕꯗꯣ ꯑꯩ ꯈꯪꯉꯦ ꯀꯔꯤꯅꯣ ꯈꯪꯗꯦ ꯃꯤꯅ ꯁꯨꯃꯥꯏꯅ ꯇꯧꯔ ꯅꯪ ꯑꯩꯗꯨ ꯅꯨꯡꯁꯤꯗꯕ꯭ꯔꯥ ꯀꯥꯏ ꯅꯪꯒꯤ ꯃꯆꯤꯡ ꯑꯗꯣ ꯑꯃꯨꯛ ꯍꯧꯔꯛꯑꯅꯤꯕ
ꯀꯥꯏꯅꯕ ꯇꯥꯔꯦꯅꯦ ꯑꯗꯨ ꯑꯩ ꯅꯨꯡꯁꯤꯗ꯭ꯔꯗꯤ ꯇꯣꯛꯑꯣꯅ ꯀꯥꯏꯅ ꯇꯔꯦ
ꯑꯗꯨ ꯑꯗꯨꯒꯨꯝ ꯈꯜꯂꯗꯤ ꯂꯣꯏꯔꯦ
ꯍꯣꯏ ꯑꯩꯗꯤ ꯈꯜꯂꯦ
ꯎꯝ ꯅꯪ ꯅꯀꯣꯛꯇꯣ ꯕꯦꯔ ꯂꯩꯕ ꯃꯥꯜꯂꯦ
ꯏꯁ ꯀꯣꯛ ꯕꯦꯔꯥ ꯂꯩꯔꯦꯅꯦ ꯅꯪꯁꯨ ꯕꯦꯔꯥ ꯂꯩꯔꯦ
ꯂꯩꯇꯦ ꯑꯩꯗꯤ ꯂꯩꯇꯦ ꯍꯥꯏꯒꯠꯆꯩ ꯑꯁ ꯍꯟꯗꯛꯁꯦ ꯀꯩꯅꯣ ꯇꯤꯜꯍꯥ ꯈꯣꯝꯕꯤꯗꯣ ꯌꯥꯝꯃꯟꯕꯒꯤ
ꯍꯥꯒꯠꯆ ꯍꯥꯏꯗꯤ ꯏꯔꯨ ꯆꯠꯊꯣꯛꯑꯣ ꯑꯩꯁꯨ ꯍꯥꯒꯠꯦ
ꯍꯣꯏ ꯂꯨꯅꯤ
ꯎꯝ ꯁꯥꯥꯃꯟ ꯂꯣꯏꯔꯦ ꯄꯨꯡ ꯃꯔꯤꯒ ꯃꯔꯤ ꯆꯞ ꯆꯥꯟ ꯇꯥꯔꯦ
ꯎꯝ ꯈꯪꯗꯦ ꯍꯌꯦꯡ ꯏꯃꯥꯁꯦ ꯈꯪꯗꯦ
ꯀꯔꯤꯌꯥ
ꯍꯌꯦꯡ ꯏꯃꯥꯁꯦ
ꯍꯣꯢ
ꯄꯣꯠ ꯌꯣꯟꯅꯕꯗꯣ ꯌꯥꯝꯗꯦꯕ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
ꯃꯤꯊ꯭ꯔꯨꯕꯤꯗꯨꯁꯨ ꯃꯤꯊ꯭ꯔꯨꯕꯤ ꯍꯥꯏꯕ꯭ꯔꯥ
ꯍꯣꯏꯅꯦ
ꯌꯦꯟꯁꯥꯡꯗ ꯍꯥꯞꯄꯗꯣ ꯁꯥꯒꯨꯝꯕ ꯊꯣꯡꯉꯗꯤ ꯑꯗꯨꯁꯨ ꯌꯣꯟꯕ ꯅꯨꯡꯉꯥꯏꯇꯦ ꯍꯥꯏꯌꯦ ꯑꯗꯨꯒꯤ ꯄꯨꯔꯔꯣꯏ ꯍꯥꯏ ꯑꯗꯨꯁꯨ ꯁꯤꯡꯗꯤ ꯀꯦꯖꯤ ꯀꯨꯟꯊ꯭ꯔꯥ ꯅꯤꯐꯨ ꯑꯣꯏꯔꯒꯗ꯭ꯔꯥ ꯈꯪꯗꯦ
ꯀꯦꯖꯤꯗꯒꯤ ꯀꯌꯥ ꯌꯣꯟꯒꯦ ꯍꯥꯏꯅꯣ
ꯈꯪꯗꯦ ꯑꯗꯨꯁꯨ ꯍꯣꯡꯕ꯭ꯔꯥ ꯇꯥꯡꯕ꯭ꯔꯗꯤ ꯈꯪꯗꯦ ꯅꯪꯅ ꯂꯐꯨ ꯈꯔ ꯂꯩꯔꯦ ꯂꯐꯨ ꯈꯔ ꯂꯩꯔꯦ ꯑꯗꯨꯒ ꯀꯨꯟꯊ꯭ꯔꯥ ꯅꯠꯇꯦꯍꯦ ꯌꯥꯡꯈꯩꯒꯨꯝꯕ ꯄꯤꯔꯝꯒꯗ꯭ꯔꯣ
ꯌꯥꯔꯦ ꯀꯩꯅꯣ ꯑꯗꯨ ꯌꯥꯡꯈꯩꯃꯨꯛ ꯑꯣꯏꯔꯒꯗꯤ ꯌꯥꯔꯦ ꯀꯩꯅꯣ ꯄꯣꯠ ꯌꯥꯝꯗꯦ ꯍꯥꯏꯅꯤꯡꯉꯥꯏ ꯂꯩꯇ꯭ꯔꯦ ꯎꯝ ꯂꯨꯐꯣꯏ ꯑꯃꯨꯟꯕꯗꯁꯨ
ꯑ ꯑꯗꯨꯗꯤ ꯀꯩꯅꯣꯗꯨꯅꯦ ꯍꯥꯎꯔꯣꯏꯗ ꯂꯣꯏꯅ ꯀꯩꯅꯣ ꯎꯆꯤꯒꯨꯝꯕꯅ ꯈꯔ ꯆꯥꯕꯤꯔꯦꯕꯀꯣ
ꯎꯝ ꯁꯐꯣꯏ ꯃꯨꯟ ꯄꯥꯝꯕꯤꯗ ꯃꯨꯜꯂ ꯊꯕ ꯑꯃꯨꯟꯕ ꯊꯝꯃꯗꯤ ꯑꯗꯨꯃꯥꯏꯅ ꯆꯥ ꯇꯥꯕꯅꯤꯅꯦ
ꯍꯣꯏ
ꯎꯆꯦꯛꯅ ꯑꯗꯒꯤ ꯎꯆꯤ ꯃꯥꯟꯕꯗꯣ ꯅꯪ ꯉꯁꯥꯏ ꯎ ꯍꯥꯏꯕꯗꯣ
ꯍꯣꯏ ꯑꯗꯨꯅ ꯆꯥꯕ ꯃꯥꯜꯂꯦ ꯍꯣꯏ
ꯎꯝ ꯑꯗꯨꯒꯨꯝꯕ ꯆꯥꯕꯅꯦ ꯑꯁ ꯅꯨꯡꯗꯥꯡ ꯋꯥꯏꯔꯝꯗ ꯅꯣꯡ ꯅꯧꯔꯤꯒꯄꯥꯏ ꯍꯥꯏꯔꯒ ꯀ ꯇꯧꯔꯗꯤ
ꯍꯣꯏ ꯍꯣꯏ ꯑꯗꯨꯅꯦ ꯉꯁꯥꯏ ꯎꯕꯗꯣ ꯆꯥꯎꯔꯦ ꯍꯥꯎꯕꯅꯦ ꯑꯗꯨꯁꯨ ꯁꯨ ꯐꯖꯅ ꯇꯣꯏꯡꯅ ꯀꯪꯅ ꯉꯧꯔꯒꯀꯣ ꯊꯥꯎꯗ
ꯍꯣꯏ ꯑꯗꯨ ꯍꯥꯎꯕꯅꯤꯗꯣ
ꯍꯣꯏ ꯌꯥꯝ ꯂꯩꯕꯅꯦꯕ ꯑꯗꯨꯁꯨ
ꯃꯃꯤꯡ ꯀꯥꯎꯈ꯭ꯔꯦꯅꯦꯗ
ꯌꯣꯡꯒꯤ ꯀ꯭ꯂꯥꯏ ꯍꯥꯏꯔꯤꯗꯨꯗꯤ ꯑ
ꯌꯣꯡꯀ꯭ꯂꯥꯏ ꯌꯣꯡꯀ꯭ꯂꯥꯏ ꯀꯥꯏꯅ
ꯌꯣꯡꯀꯂꯥꯏ
ꯅꯪꯁꯨ ꯖꯥꯠ ꯖꯥꯠꯅꯤꯗ
ꯑꯍꯍꯍ
ꯍꯝ ꯍꯝ ꯖꯥꯠ ꯖꯥꯠꯅꯤꯗ
ꯇꯥꯕ꯭ꯔꯣ ꯇꯥꯕ꯭ꯔꯣ ꯇꯥꯗꯕ꯭ꯔꯥ ꯄꯥꯈꯠꯂꯦꯕ
ꯃꯤꯗꯤ ꯀꯥꯡꯒꯤ ꯀꯣꯏꯕ ꯆꯠꯅꯗꯧꯔꯦ
ꯍꯣꯏ ꯍꯧꯖꯤꯛ ꯀꯤꯍꯣꯝ ꯃꯇꯝ ꯑꯣꯏꯕ ꯃꯥꯜꯂꯤꯀꯣ
ꯍꯣꯏ ꯍꯣꯝ ꯃꯇꯝꯅꯦ
ꯏꯃꯥꯗꯨ ꯉꯔꯥꯡ ꯑꯃ ꯃꯨꯟꯕ ꯍꯦꯜꯂꯛꯑꯦꯕ ꯑꯗꯨꯒ ꯃꯨꯟꯗꯕ ꯑꯃ ꯍꯤꯠꯂꯛꯄ ꯋꯥꯅꯤ ꯑꯩ ꯁꯥꯎꯅꯤꯡꯉꯤ ꯆꯥꯗꯕꯤ ꯑꯗꯨꯝ ꯊꯝꯃꯒ ꯂꯩ ꯑꯩꯈꯣꯏ ꯃꯊꯛꯇ
ꯅꯣꯏ ꯊꯥꯕ꯭ꯔꯣ
ꯍꯣꯏ ꯎꯝ ꯄꯥꯝꯕꯤ ꯀꯨꯟꯃꯨꯛꯇ ꯑꯣꯏꯔꯝꯅꯤ ꯑꯗꯨ ꯑꯣꯏꯔꯁꯨ ꯄꯥꯟꯕꯗꯤ ꯇꯔꯦꯠ ꯅꯤꯄꯥꯟ ꯈꯛꯇ ꯄꯥꯟꯕꯀꯣ
ꯑꯣ ꯍꯥꯎꯕ꯭ꯔꯥꯅꯦ ꯉꯔꯥꯡ ꯑꯃꯨꯟꯕꯗꯣ
ꯑꯩ ꯆꯥꯗꯤꯌꯦ
ꯑꯦ
ꯊꯦꯡꯉꯦꯕ ꯏꯃꯥꯒ ꯏꯅꯥꯎꯄꯥꯒ ꯆꯥꯕꯗꯣ ꯑꯩ ꯍꯧꯒꯠꯄ ꯇꯟꯗꯕ ꯑꯗꯨꯒꯤ ꯆꯥꯗ꯭ꯔꯦ
ꯎꯝ ꯆꯥ ꯌꯥꯗꯦꯕ ꯃꯍꯥꯎ ꯇꯪꯕ ꯌꯥꯗ꯭ꯔꯥ
ꯍꯌꯦꯡꯋꯥꯏ ꯑꯃꯨꯛ ꯃꯨꯟꯕꯗ ꯆꯥꯕ ꯌꯥꯏꯗꯅ
ꯎꯝ ꯑꯗꯨ ꯑꯣꯏꯔꯁꯨꯨ ꯂꯩꯗꯅ ꯑꯃꯈꯛꯇꯤ ꯌꯥꯝ ꯇꯥꯡꯅ ꯐꯪꯕꯗꯣ ꯆꯥꯈꯤ ꯆꯥꯃꯤꯟꯅꯒꯗꯝꯅꯦ
ꯆꯥꯅꯤꯡꯗꯕꯒꯤ ꯑꯩꯗꯣ ꯆꯥꯛ ꯆꯥꯕ ꯂꯣꯏꯔꯦꯒ ꯆꯥꯕꯃꯦꯕ ꯃꯣꯔꯣꯛ ꯃꯣꯔꯣꯛ ꯄꯧꯗ꯭ꯔꯗꯨꯒ ꯊꯨꯝꯒ ꯊꯝꯃꯒ ꯃꯦꯠꯂꯗꯤ ꯍꯥꯎꯕꯅꯦ ꯑꯗꯣ
ꯍꯥꯎꯅꯤ ꯑꯗꯣ ꯃꯣꯔꯣꯛ ꯄꯥꯎꯗꯔꯗꯣ ꯄꯨꯛꯁꯨꯑꯣꯏꯗ꯭ꯔꯣ
ꯁꯣꯏ ꯀꯩꯁꯨ ꯅꯠꯇꯦ ꯑꯗꯨꯗꯤ
ꯀꯥꯡ ꯅꯣꯏꯗ ꯀꯣꯏꯀꯣꯏ ꯆꯠꯅꯈ꯭ꯔꯦ ꯀꯥꯡ ꯅꯣꯏꯗ ꯃꯤ ꯌꯥꯝ ꯌꯥꯝ ꯂꯥꯛꯄꯅꯦ ꯀꯣꯏꯕ
ꯆꯠꯂꯣ ꯅꯪꯁꯨ ꯀꯀꯥꯏꯗ ꯀꯣꯏꯕ ꯆꯠꯇ꯭ꯔꯣ ꯃꯣꯏꯗꯤ
ꯅꯠꯇꯦꯗ ꯀꯣꯏꯕ ꯆꯠꯄ ꯍꯥꯏꯗꯤ ꯒꯥꯔꯗꯦꯟꯗꯒꯨꯝꯕ ꯑꯗꯨꯒꯨꯝꯕꯅꯤꯗꯅ ꯑꯩ ꯅꯍꯥꯟ ꯅꯍꯥꯟꯋꯥꯏ ꯑꯥꯗ ꯂꯩꯕꯁꯨ ꯃꯤ ꯌꯥꯝ ꯌꯥꯝ ꯂꯥꯛꯄꯅꯦ
ꯑꯣ ꯑꯣ ꯑꯣ ꯐꯩꯅꯦ
ꯌꯥꯝ ꯌꯥꯝ ꯂꯥꯛꯄꯅꯦ ꯑꯗꯨꯗꯁꯨ
ꯑꯩꯈꯣꯏꯗꯤ ꯀꯣꯏꯕ ꯆꯠꯅꯤꯡꯕꯁꯨ ꯄꯨꯕꯤꯅꯕ ꯃꯤ ꯂꯩꯇꯦ
ꯂꯥꯛꯏ ꯄꯨꯣꯕꯤꯕꯨ ꯅꯣꯡꯃ ꯀꯥꯏ ꯀꯥꯏꯗꯅꯣ ꯆꯠꯁꯤꯅꯦ ꯌꯥꯔꯦꯅꯤ
ꯆꯠꯁꯦ ꯍꯣꯏ ꯅꯨꯃꯤꯠ ꯑꯐꯕ ꯃꯇꯝ ꯎ ꯅꯨꯡꯁꯥ ꯀꯔꯤ ꯍꯥꯏꯁꯤꯔꯥ ꯅꯣꯡ ꯆꯨꯗꯕ ꯃꯇꯝꯗꯀꯣ
ꯍꯣꯏ ꯑꯣꯛꯇꯣꯕꯔ ꯑꯗꯨꯗ ꯆꯠꯁꯦ ꯌꯥꯝ ꯀꯟꯅ ꯁꯥꯁꯨ ꯁꯥꯗꯕ
ꯍꯣꯏ ꯆꯠꯁꯤ ꯎꯝ ꯑꯩꯗꯤꯀꯣ
ꯍꯥꯏ
ꯑꯗꯨꯝ ꯀꯔꯤ ꯍꯥꯏꯁꯤꯔꯥ ꯏꯆꯤꯛ ꯆꯤꯛꯄ ꯃꯐꯝꯗꯀꯣ ꯢꯔꯤꯕꯥꯅꯤꯒꯛꯇ ꯑꯗꯨꯝ ꯇꯣꯡꯉꯒ ꯆꯠꯅꯤꯡꯉꯦ
ꯑꯗꯨꯝ ꯇꯣꯡꯉꯒ ꯆꯠꯇꯣꯏꯕ ꯂꯝꯕꯤꯗ
ꯍꯣꯏ ꯑꯗꯨꯝ ꯇꯣꯡꯉꯒ ꯆꯠꯇꯣꯏꯕ
ꯎꯝ ꯅꯣꯡꯃ ꯀꯩꯅꯣ ꯀꯣꯏꯕ ꯆꯠꯁꯤꯅꯦ ꯑꯩꯈꯣꯏꯅ ꯑꯃꯨꯛ ꯋꯥꯛꯀꯤꯡ ꯍꯦꯛ ꯆꯦꯟꯕꯗꯣ
ꯑꯣ
ꯑꯗꯨꯒꯨꯝꯕꯁꯨ ꯆꯠꯄ ꯌꯥꯏꯗ ꯑꯗꯨꯁꯨ ꯏꯤꯛ ꯆꯤꯛꯄꯅꯦꯕ ꯖꯒꯥꯗꯨꯁꯨ ꯌꯥꯝ ꯉꯥꯏꯕꯅꯦꯀꯣ ꯆ ꯆꯤꯛꯄ ꯍꯥꯏꯗꯤ ꯃꯤ ꯋꯥꯋꯥꯛꯀꯤꯡꯕꯨꯒꯤ ꯑꯗꯨꯝ ꯆꯠꯂꯦ ꯑꯗꯨ ꯑꯣꯏꯔꯁꯨ ꯖꯒꯥꯗꯣ ꯌꯥꯝ ꯅꯨꯡꯉꯥꯏꯕ ꯍꯥꯏꯇꯥꯔꯦ
ꯑꯣ ꯑꯣ ꯑꯣ ꯏꯕꯥꯅꯤ ꯀꯣꯏꯕ ꯆꯠꯄ ꯅ ꯅꯅꯥꯎꯄꯥꯈꯣꯏ ꯎꯔꯨꯗꯤ ꯀꯃꯥꯏꯅ ꯇꯧꯕ
ꯏ ꯑꯣ ꯀꯩꯁꯨ ꯀꯥꯏꯗꯦ ꯀꯩꯅꯣ
ꯇꯨꯦꯁ ꯊꯂꯦ
ꯑꯣꯔꯒ ꯅꯪꯅ ꯎꯔ ꯎꯔꯗꯤ ꯅꯪꯅ ꯃꯅꯤꯡꯗ ꯇꯣꯡꯉꯒ ꯑꯦ ꯋꯥꯛꯀꯤꯡ ꯆꯠꯂꯤꯔꯣ ꯅꯪꯅ
ꯑꯩꯗꯤ ꯑꯩꯗꯤ ꯃꯥꯏ ꯈꯨꯝꯖꯤꯜꯂꯅꯤ
ꯏꯁ ꯂꯣꯢꯔꯦꯍꯦ ꯃꯥꯏꯈꯨꯟꯖꯔꯅꯤ ꯒꯥꯏꯅ
ꯑꯁꯦꯡꯕ ꯏꯀꯥꯏꯗ꯭ꯔꯣ
ꯏꯀꯥꯏꯅꯤꯡꯉꯥꯏ ꯂꯩꯇꯦ ꯑꯗꯨꯝ ꯑꯗꯨꯨꯝ ꯀꯣꯏꯕ ꯆꯠꯄꯕꯨ ꯀꯔꯤ ꯀꯔꯤ ꯀꯥꯏꯅꯤꯉꯥꯏ ꯂꯩꯕ꯭ꯔꯅꯦ
ꯀꯥꯏꯕ ꯑꯩꯗꯤ
ꯏ ꯀꯥꯏꯔꯣꯏꯍ ꯏ ꯀꯥꯏꯒꯅꯨꯍ ꯏꯀꯥꯏꯕꯤꯒꯅꯨ ꯏꯀꯥꯏꯕꯤꯒꯅꯨ
ꯎꯝ ꯅꯪꯗꯤ ꯈꯪꯉꯣꯏ ꯀꯩꯁꯨ ꯈꯜꯂꯣꯏ ꯅꯪꯗꯤ ꯑꯩꯗꯤ ꯏꯀꯥꯏꯕꯁꯦ ꯏꯀꯥꯏꯒꯟꯕ ꯃꯤ ꯑꯣꯏꯕꯒꯤꯔ ꯈꯪꯗꯦ
ꯁ ꯌꯥꯏ ꯀꯩꯅꯣ ꯈꯟꯖꯁꯨ ꯌꯥꯏ ꯃꯤ ꯑꯗꯨꯝ ꯂꯣꯏ ꯈꯪꯅꯔ ꯂꯩ ꯑꯗꯨꯒ ꯀꯔꯤ ꯏꯣꯏ ꯀꯥꯏꯅ ꯂꯩꯕꯅꯣ
ꯉꯩꯌꯦ ꯑꯗꯨ ꯑꯣꯏꯔꯁꯨ ꯂꯩꯗꯅ
ꯍꯣꯏ
ꯑꯗꯨꯒꯤꯅꯤꯗ
ꯇꯥꯕ꯭ꯔꯣ
ꯅꯣꯡꯃ ꯅꯣꯡꯃ ꯑꯩ ꯇꯥꯏꯌꯦ ꯇꯥꯏꯌꯦ ꯇꯥꯗ꯭ꯔꯣ ꯑꯁꯤ ꯑꯩ ꯏꯕꯥꯅꯤ ꯃꯦ ꯁꯥꯕ ꯂꯣꯏꯔꯒ ꯏꯔꯨꯕ ꯆꯠꯂꯣꯀꯣ
ꯑꯦ ꯉꯜꯂꯤꯗ
ꯎ ꯉꯜꯂꯤꯕꯣ ꯑꯃꯨꯛ ꯇꯧꯁꯤ ꯍꯥꯏꯔꯣ
ꯑꯣ ꯈꯤꯇꯪꯗꯤ ꯂꯨꯈꯤꯔꯣꯏꯗ꯭ꯔꯣ
ꯂꯨꯔ ꯑꯩ ꯊꯕꯛ ꯋꯥꯠꯂꯤꯦ ꯁꯤꯡꯗꯣ ꯈꯨꯜꯂꯤꯌꯦꯦ ꯑꯩ
ꯎꯝ ꯁꯤꯡ ꯀꯤꯂꯣ ꯀꯨꯟꯊ꯭ꯔꯥꯃꯨꯛ ꯌꯧꯔꯗꯤ ꯌꯥꯔꯦ ꯀꯩꯅꯣ
ꯈꯪꯗꯦ ꯀꯨꯟꯊ꯭ꯔꯥ ꯅꯤꯐꯨ ꯌꯥꯡꯈꯩ ꯌꯥꯎꯒꯗ꯭ꯔꯥ ꯈꯪꯗꯦ
ꯌꯥꯡꯈꯩ ꯌꯧꯔꯗꯤ ꯌꯥꯔꯤꯅꯦ ꯌꯥꯡꯈꯩ ꯌꯧꯔꯗꯤ ꯀꯤꯂꯣ ꯗ ꯌꯥꯡꯈꯩ ꯌꯥꯡꯈꯩ ꯌ ꯑꯣꯏꯔꯒꯗꯤ ꯂꯤ ꯁꯤꯡ ꯑꯅꯤ ꯍꯦꯜꯂꯦ
ꯈꯪꯗꯦ ꯑꯗꯨꯒꯤꯔ ꯈꯪꯗꯦ ꯍꯥꯟꯅꯗꯤꯀꯣ
ꯍꯣꯏ
ꯁꯤꯡ ꯇꯥꯡꯕ ꯃꯇꯝꯗꯗꯤ ꯆꯥꯃ ꯆꯥꯝꯃ ꯌꯥꯡꯈꯩ ꯄꯤꯑ ꯍꯥꯏꯌꯦ ꯍꯥꯟꯅꯗꯤ ꯑꯗꯨꯕꯨ ꯍꯟꯗꯛꯇꯤ ꯁꯤꯡ ꯌꯥꯝꯕꯅꯤꯅ ꯍꯣꯡꯕ ꯍꯧꯔꯦ ꯍꯥꯏꯅꯤ
ꯁꯦꯡꯁꯨ ꯆꯍꯤ ꯆꯍꯤꯗ ꯑꯗꯨꯝ ꯂꯩꯕꯅꯤꯅ
ꯍꯣꯏ ꯁꯤꯡ ꯍꯣꯡꯕ ꯃꯇꯝꯗꯀꯣ ꯆꯦꯡ ꯍꯣꯡꯉꯦ ꯍꯥꯏꯕ ꯀꯨꯝꯁꯤꯗꯣ ꯆꯍꯤꯗꯣ ꯁꯤꯡ ꯌꯥꯝ ꯊꯥꯎꯑꯣ ꯍꯥꯏꯌꯦ ꯑꯗꯨꯒ ꯁꯤꯡ ꯇꯥꯡꯉꯦ ꯍꯥꯏꯕ ꯀꯨꯝꯁꯤꯗꯣ ꯌꯥꯝ ꯊꯥꯒꯅꯨ ꯍꯥꯏꯌꯦ
ꯑꯥ ꯃꯃꯥꯡ ꯃꯃꯥꯡꯗ ꯁꯤꯡ ꯌꯥꯝ ꯇꯥꯡꯕ ꯃꯇꯝ ꯂꯩꯈ꯭ꯔꯕꯅꯤꯅꯦ ꯑꯗ ꯁꯤꯡ ꯁꯤꯡ ꯐꯥꯝ ꯇꯧꯕ ꯀꯥꯡꯕꯨꯁꯤꯡꯁꯦ ꯄꯩꯁꯥ ꯌꯥꯝ ꯌꯥꯝ ꯂꯧꯔꯔꯕꯅꯤ
ꯍꯣꯏ ꯍꯣꯏ ꯍꯣꯏ
ꯑꯗꯨ ꯕꯖꯥꯔꯗ ꯌꯥꯡꯈꯩ ꯌꯥꯡꯈꯩ ꯌꯥꯡꯈꯩꯒꯤ ꯌꯣꯟꯕ ꯍꯣꯏ